ꯍꯜꯂꯣ
ꯇꯥꯕꯔꯣ
ꯎꯝ ꯇꯥꯏ ꯇꯥꯢ
ꯇꯃꯤ ꯄꯕ ꯇꯥꯏꯌꯦ
ꯢꯁꯂꯣ ꯆꯠꯇꯔꯕ ꯍꯥꯟꯗꯥꯛꯇꯤ
ꯈꯔ ꯈꯔ ꯑꯩꯉꯣꯟꯗꯗꯤ ꯆꯠꯇꯦꯃꯦ ꯅꯪꯉꯣꯟꯗ ꯆꯠꯄ꯭ꯔꯥ ꯈꯪꯗꯦ ꯑꯩꯉꯣꯟꯗ ꯆꯠꯇꯦ
ꯎꯝ ꯌꯥꯔꯦ ꯌꯥꯔꯦ ꯑꯩ ꯍꯧꯖꯤꯛꯀꯤꯗꯣ ꯁꯦꯀꯦꯟ ꯃꯉꯥ ꯃꯉꯥ ꯂꯩꯔ ꯈꯨꯝꯃꯦ ꯌꯥꯕ ꯑꯩ ꯉꯥꯡꯈꯤꯕꯗꯣ
ꯑꯗꯣ ꯑꯩꯉꯣꯟꯗꯗꯤ ꯀꯩꯁꯨꯝ ꯇꯧꯗꯦ ꯍꯥꯏꯕ ꯅꯪ ꯍꯦꯛ ꯍꯥꯏꯔꯛꯄꯒ ꯑꯩꯅ ꯈꯨꯝꯃꯛꯢꯁꯤꯅꯤ ꯆꯦꯆꯥ ꯍꯣꯢ ꯇꯨꯝꯒꯔꯕ
ꯑꯣ ꯑ ꯀꯩꯅꯣ ꯍꯥꯀꯥꯝ ꯄꯨꯡꯆꯟ ꯆꯟꯖꯟꯅꯤꯡꯉꯤꯖꯤꯅ ꯇꯨꯝꯃꯝꯃꯅꯤ ꯆꯦꯟꯖꯟ ꯌꯥꯔꯝꯒꯅꯤ
ꯃꯥ ꯐꯤ ꯂꯣꯏꯁꯟꯅꯤ ꯀꯥꯏ ꯍꯥꯏꯒꯤꯕꯅꯤꯅꯦ
ꯎꯝ
ꯃꯥ ꯐꯤ ꯂꯣꯏꯁꯟꯅꯤ ꯀꯥꯏꯅꯒ ꯍꯥꯏꯖꯒꯤꯕꯤꯅꯤꯅꯦ ꯂꯣꯏꯕꯨ ꯂꯣꯏꯕꯨ ꯂꯣꯏꯔꯖꯠꯂ
ꯈꯪꯗꯦ ꯉꯁꯥꯏ ꯑꯌꯨꯛꯇꯩꯗꯤ ꯐꯝꯍꯧꯕꯅꯤ
ꯑꯩꯈꯣꯏ ꯕꯥꯃꯣꯟꯗꯨꯕꯨ ꯀꯥꯡ ꯆꯤꯡꯒꯗ꯭ꯔꯥ
ꯍꯣꯏ ꯀꯥꯡ ꯆꯤꯡꯅꯤ ꯍꯥꯏꯌꯦ ꯑꯗꯨꯏ ꯀꯟ ꯂꯣꯏꯁꯜꯂꯤ ꯆꯤꯡꯗꯣꯏ ꯃꯥꯜꯂꯦ ꯆꯤꯡꯅꯕ ꯂꯝꯕꯤꯗꯨꯗꯤ ꯀꯩꯅꯣꯝ ꯇꯧꯔꯦ
ꯆꯤꯡ ꯆꯤꯡꯅꯕ ꯂꯝꯕꯤꯗꯨꯅ ꯕꯥꯃꯣꯟꯅ ꯃꯥꯏꯅ ꯀꯣꯏꯂꯥꯁ ꯊꯥꯖꯔꯅꯤ
ꯆꯤꯡꯅꯕ ꯂꯝꯕꯤꯗꯨ ꯖꯣꯏ ꯃꯄꯥꯒꯤꯗꯨ ꯂꯥꯟ ꯌꯥꯒꯗ꯭ꯔꯥ ꯈꯪꯗꯦꯉꯣ ꯄꯨꯔꯥ ꯏꯐꯨꯔꯤꯠ ꯏꯁꯤꯡ ꯆꯥꯎꯕꯗꯨꯝ ꯏꯁꯤꯡꯗꯒꯤ ꯂꯩꯈꯣꯝꯗꯒꯤ ꯂꯣꯏ ꯊꯤꯠꯂꯦ ꯑꯗꯥꯏꯗꯣ
ꯀꯩꯅꯣ ꯅꯪꯅ ꯅꯍꯥꯟ ꯆꯤꯡ ꯑ ꯅꯨꯡ ꯂꯩꯉꯣꯏ ꯊꯥꯏ ꯅꯨꯡ ꯊꯥꯏ ꯍꯥꯏꯕꯥ
ꯂꯩꯕꯥꯛ ꯍꯥꯏꯕ
ꯍ ꯑꯩ ꯂꯩꯕꯥꯛꯂꯣ ꯊꯥꯏꯖꯦ
ꯎꯝ
ꯑꯗꯨ ꯊꯥꯕꯗꯨꯗ ꯑꯗꯨ ꯃꯄꯥꯗꯣ ꯈꯔ ꯊꯥꯕꯤꯅꯕ ꯃꯤ ꯂꯩꯇ꯭ꯔꯕꯣ
ꯑꯗꯨ ꯑꯗꯨꯗ ꯊꯥꯔꯝꯃꯤꯅꯦ ꯑꯗꯨ ꯂꯩꯕꯥꯛꯇꯣ ꯂꯩꯈꯣꯝ ꯊꯣꯛꯂꯛꯑꯒ ꯑꯃꯨꯛ ꯑꯗꯥꯏꯗꯣ ꯄꯨꯔꯥ ꯊꯤꯠꯈ꯭ꯔꯦ ꯍꯥꯏꯕ
ꯏꯁ ꯅꯨꯡ ꯊꯥꯕꯖꯨ ꯅꯠꯇꯅ ꯑꯗꯨ ꯃꯄꯥꯗꯨꯗ ꯂꯩꯕꯥꯛ ꯊꯥꯖꯤꯜꯂꯗꯤ ꯊꯤꯜꯂꯛꯇꯥꯕꯅꯤ
ꯁ꯭ꯂꯣ ꯆꯠꯂꯦ ꯍꯟꯗꯛꯀꯤꯖꯦ ꯏꯕꯦ
ꯆꯠꯂꯦ
ꯎꯝ
ꯅꯨꯡꯉꯥꯏꯇꯕ꯭ꯔꯥ ꯇꯥꯕ
ꯅꯨꯡꯕꯨꯗꯤ ꯅꯨꯡꯉꯥꯏ ꯑꯩꯅ ꯁꯦꯀꯦꯟ ꯑꯃꯅꯤ ꯑꯩꯅ ꯍꯥꯏꯒꯤꯕ ꯄꯣꯠꯇꯣ ꯁꯦꯀꯦꯟ ꯃꯔꯤ ꯃꯉꯥ ꯂꯩꯔꯒꯥ ꯈꯨꯝꯃꯛꯑꯦꯁꯤꯗꯤ
ꯈꯪꯗꯦ ꯌꯦꯡꯉꯣ ꯅꯨꯡꯉꯥꯏꯇ꯭ꯔꯒꯅ ꯍꯌꯦꯡ ꯑꯃꯨꯛ ꯁꯥꯅꯔ ꯂꯣꯏ ꯂꯣꯏꯗꯣꯔꯝꯃꯅꯤꯗ
ꯂꯣꯏꯗꯧꯔꯦ ꯑꯍꯨꯝ ꯑꯍꯨꯝꯇꯪ ꯉꯥꯏꯔꯦ
ꯑꯣ ꯑꯍꯨꯝꯗꯪ ꯉꯥꯏꯔꯦ ꯁꯤ ꯁꯤ ꯁꯥꯟꯅꯔꯒ
ꯎꯝ
ꯑꯍꯨꯝꯗꯣ ꯁꯤꯟ ꯁꯤꯟꯗꯅ ꯃꯤ ꯑꯇꯣꯞꯄꯒ ꯁꯟꯅꯥꯕꯖꯨ ꯌꯥꯏ ꯀꯩꯅꯣ ꯑꯍꯨꯝꯗꯨꯒ ꯑꯩꯒꯥ ꯑꯗꯨꯝ ꯁꯥꯅꯔꯁꯨ ꯌꯥꯔꯦ
ꯎꯝ ꯑꯗꯨ ꯉꯁꯥꯏ ꯀꯩꯩꯅꯣ ꯊꯣꯛꯂꯛ ꯊꯣꯛꯂꯛꯀꯅꯤ ꯍꯥꯏꯔꯒ ꯍꯧꯖꯤꯛꯐꯥꯎ ꯊꯣꯛꯂꯛꯇꯦꯅꯦ
ꯀꯩ
ꯃꯨꯠꯄꯥꯒꯤꯗꯣ
ꯈꯪꯗꯦ ꯊꯣꯛꯂꯛꯀꯅꯤ ꯍꯥꯏ ꯊꯣꯛꯂꯛꯇꯤ ꯊꯣꯛꯂꯛꯇꯦ ꯉꯁꯤ ꯍꯌꯦꯡ ꯍꯌꯦꯡꯃꯨꯛ ꯌꯦꯡꯉꯣ ꯍꯌꯦꯡ ꯇꯥꯡ ꯇꯔꯥꯃꯔꯤꯕꯨꯛꯅ ꯍꯥꯏ ꯍꯥꯏꯕꯅꯦꯕ
ꯎꯝ
ꯑꯗꯨꯅꯦ ꯇꯥꯡ ꯇꯔꯥꯃꯔꯤꯃꯨꯛ ꯉꯁꯥꯏ ꯅꯨꯄꯥ ꯑꯃ ꯥ ꯅꯍꯥꯟꯃꯨꯛ ꯋꯥꯔꯤ ꯁꯥꯟꯅꯩꯕꯥ
ꯎꯝ
ꯃꯥꯅ ꯑꯣꯏꯅꯥ ꯑꯩꯉꯣꯟꯗꯒ ꯑꯩꯉꯣꯟꯗ ꯏꯟꯖꯤꯜꯂꯛꯑꯦ ꯍꯪꯉꯣꯌꯦ ꯄꯩꯁꯥꯒꯤꯗꯣ ꯃꯥꯏꯖꯨ ꯃꯥꯏꯖꯨ ꯄꯡꯅꯝꯗ ꯅꯝꯖꯟꯕ ꯀꯥꯡꯕꯨ ꯑꯣꯏꯖꯥꯠꯅꯤ ꯃꯥ ꯍꯪꯉꯝꯗ꯭ꯔꯦ
ꯃꯩꯇꯦꯌꯝꯆꯥꯔꯣ ꯋꯥꯔꯤ ꯁꯥꯅꯩꯗꯣ ꯍꯥꯎꯔꯣ
ꯃꯩꯇꯩ ꯃꯆꯥꯅꯤꯗ ꯑꯗꯨ ꯃꯥ ꯍꯪꯕ ꯉꯝꯗ꯭ꯔꯦꯌꯦ ꯑꯩꯉꯣꯟꯗ ꯅꯪ ꯑꯃꯨꯛ ꯍꯪꯖꯜꯂꯨ ꯀꯥꯏꯅꯒ ꯇꯧꯔꯛꯄꯅꯦ ꯑꯩꯅ
ꯁꯌꯦꯡ ꯌꯦꯡꯉꯒꯦꯅ ꯍꯥꯏꯈꯤꯕꯅꯦ ꯑꯩ
ꯑꯩꯉꯣꯟꯗ ꯉꯁꯥꯏ ꯅꯨꯄꯤ ꯑꯃꯅ ꯃꯦꯁꯦꯁ ꯊꯥꯔꯝꯃꯦ ꯍꯥꯏꯕꯗꯣ
ꯎꯝ
ꯑꯗꯨꯗꯣ ꯃꯥꯏꯗꯨ ꯑꯃ ꯀꯝꯄ꯭ꯂꯤꯠ ꯇꯧ ꯍꯥꯏꯈꯤꯕꯅꯦ ꯑꯩꯅ ꯀꯩꯝꯇ ꯍꯥꯏꯇꯦ ꯑꯃꯨꯛ ꯒ꯭ꯔꯨꯞꯇ ꯃꯥ ꯇꯨꯃꯤꯟꯅ ꯑꯗꯨꯝ ꯂꯩꯕ꯭ꯔ ꯀꯩꯅꯣ
ꯃꯣꯏꯁꯨ ꯈꯪꯗꯦꯗꯥ ꯄꯪꯅꯝ ꯅꯝꯖꯟꯕꯤ ꯀꯥꯡꯕꯨꯔ ꯀꯩꯅꯣ ꯈꯪꯄꯣꯠꯇꯦ
ꯑꯁ ꯄꯪꯅꯝ ꯅꯝꯖꯟꯅꯔ ꯇꯥꯟꯕ ꯌꯥꯕ ꯑꯣꯏꯗꯤ ꯑꯁ ꯅꯍꯥꯟ ꯇꯥꯂꯝꯒꯗꯕꯅꯤ ꯄꯪꯉꯦ ꯑꯗꯨ ꯑꯦ ꯑꯦ ꯑꯩꯅ ꯈꯟꯕꯗ ꯑꯗꯥꯏꯅ ꯃꯣꯏꯅ ꯄꯨꯡꯅꯝ ꯅꯝꯖꯤꯟꯕꯩ ꯃꯥꯜꯂꯦ ꯑꯩꯈꯣꯏꯗ ꯍꯧꯖꯤꯛ ꯀꯛꯏꯁꯦ ꯍꯥꯏꯗꯤ ꯄꯪꯗ꯭ꯔꯤꯁꯤꯇꯥ
ꯎꯝ ꯑꯣꯏꯗꯣꯏꯅꯦ ꯀꯩꯅꯣꯅꯦ ꯂꯤꯁꯤꯡ ꯇꯔꯥꯇꯔꯦꯠꯇꯨꯕꯨ ꯍꯧꯅꯔꯤꯕ꯭ꯔꯥ ꯑꯗꯨꯕꯨ
ꯇꯔꯥꯇꯔꯦꯠꯇꯣ ꯐꯖꯅ ꯇꯧꯕꯥꯗ ꯇꯔꯥꯇꯔꯦꯠꯇꯣ
ꯎꯝ
ꯇꯥꯕ꯭ꯔꯥ ꯐꯖꯅ ꯇꯧꯕꯗ ꯁꯨꯡꯉꯝ ꯉꯝꯃꯣꯏꯕ ꯃꯣꯏ ꯑꯗꯨ ꯆꯥꯡꯗꯣ ꯌꯧꯕ
ꯑꯗꯨꯅꯦ ꯅꯣꯡꯃꯗ ꯑꯩ ꯅꯍꯥꯟ ꯌꯦꯡꯕꯅꯦꯕ ꯅꯣꯡꯃꯗ ꯂꯤꯁꯤꯡ ꯑꯃꯒꯁꯦ ꯍꯥꯏꯕꯗꯤ ꯑꯌꯨꯛꯇꯩꯅ ꯅꯨꯡꯗꯥꯡꯃꯨꯛ ꯍꯦꯛ ꯀꯩꯅꯣꯝ ꯇꯧꯗ ꯑꯩꯁ ꯑꯗꯨꯗ ꯇꯧ ꯂꯩꯌꯦ ꯍꯥꯏꯔꯒꯅ ꯌꯥꯝꯃꯕꯗ ꯂꯤꯁꯤꯡ ꯑꯅꯤ ꯂꯤꯁꯤꯡ ꯑꯃ ꯆꯥꯝꯃꯉꯥꯒꯨꯝꯕ ꯑꯗꯨ ꯍꯦꯟ ꯉꯝꯗꯦꯕ
ꯎꯝ
ꯃꯣꯏꯗꯨꯗꯤ ꯀꯥꯏꯗꯒꯤ
ꯃꯣꯏꯁꯦ ꯌꯥꯝ ꯁꯤꯡꯉꯦ ꯃꯣꯏ ꯌꯥꯝ ꯁꯤꯡꯅ ꯊꯕꯛ ꯇꯧꯔꯝꯃꯤꯅꯦ ꯃꯣꯏ ꯁꯤꯟꯕ꯭ꯔꯥꯕꯣ ꯍꯧꯖꯤꯛ ꯇꯁꯦꯡ ꯇꯣꯛꯇꯔꯤꯝ
ꯀꯦꯟꯒꯔꯦꯕ ꯑꯣ
ꯇꯨꯃꯤ ꯍꯤꯡꯒꯣꯜ ꯀꯩꯀꯩ ꯊꯥꯔꯤꯒꯦ
ꯍꯤꯡꯒꯣꯟ ꯀꯦꯝ ꯊꯥꯗ꯭ꯔꯦꯗ ꯍꯧꯖꯤꯛ ꯂꯣꯏ ꯀꯪꯉꯦ ꯀꯩꯅ
ꯕꯤꯔꯨꯇꯣ ꯍꯣꯠꯂꯤꯕꯣ
ꯕꯤꯔꯨꯠ ꯍꯧꯔꯤ ꯕꯤꯔꯨꯗꯨ ꯀꯅꯥꯝ ꯆꯥꯕꯤꯗ꯭ꯔꯦꯗ
ꯑꯦꯁ ꯑꯩ ꯂꯥꯛꯄꯗ ꯑꯗꯨ ꯈꯔ ꯑꯗꯨꯝ ꯊꯣꯛꯀꯦ ꯑꯗꯨꯗꯤ
ꯑꯩꯗꯤ ꯄꯣꯠꯇꯣ ꯑꯗꯨꯝ ꯊꯦꯡꯅ ꯂꯩꯔꯦ
ꯑꯗꯨ ꯇ ꯅꯪ ꯍꯟꯖꯟꯖꯟ ꯊꯦꯡꯅ ꯂꯩꯔꯕ ꯊꯦꯡꯅꯔꯒ ꯍꯧꯒꯗꯤ ꯄꯨꯨꯡ ꯊꯦꯡꯗ ꯊꯦꯡꯅꯩ ꯍꯥꯏꯕꯅꯦ ꯏꯕꯨꯉꯣ
ꯗꯨꯅꯦ ꯑꯗꯨꯝ ꯊꯦꯡꯅ ꯂꯩꯔꯤ ꯊꯣꯡꯒꯥꯟ ꯊꯨꯡꯒꯥꯟꯗ ꯑꯃꯨꯛ ꯊꯦꯡꯅ ꯁ꯭ꯋꯥꯏꯗ ꯑꯃꯨꯛ ꯊꯦꯡꯅ ꯂꯤꯇꯤꯟꯗ ꯑꯃꯨꯛ ꯊꯦꯡꯅ ꯑꯗꯨ ꯁꯥꯏ ꯅꯥꯄꯤꯃꯔꯛ ꯍꯦꯛ ꯊꯣꯛꯄꯁꯤꯗ ꯑꯃꯨꯛ ꯊꯦꯡꯅ
ꯂꯨꯌꯥ ꯍꯣꯏ ꯃꯃꯥꯡꯒꯤꯗꯣ ꯄꯪꯊꯦꯡꯗ ꯊꯦꯡꯅꯩ ꯍꯥꯏꯕꯅꯦ
ꯆꯥꯎꯔꯦ ꯃꯀꯣꯛ ꯈꯨꯆꯥꯎ ꯑꯃ ꯆꯥꯎꯔꯦ ꯃꯀꯣꯛꯀꯗꯣ ꯆꯥꯎꯔꯦ
ꯊꯦꯡꯅꯦꯕ ꯍꯧꯈ꯭ꯔꯕ ꯃꯤꯗꯣ
ꯎꯝ
ꯑꯗꯨ ꯑꯗꯨꯝ ꯊꯦꯡꯅꯩ ꯍꯥꯏꯝ
ꯑꯗꯨꯅꯦ ꯍꯦꯛ ꯆꯪꯉꯨꯕ ꯈꯣꯡ ꯃꯌꯥꯗꯩ ꯑꯩꯩꯅ ꯆꯦꯟꯊꯣꯛꯈꯤꯕꯅꯤ
ꯂꯩꯅꯦ ꯑꯩ ꯑꯗꯨꯗꯤ ꯉꯝꯃꯒꯣꯏ
ꯆꯥꯎꯔꯦ ꯃꯩ ꯐ ꯈꯨ ꯆꯥꯎꯣꯡ ꯑꯃ ꯆꯥꯎꯔꯦ
ꯇ ꯀ ꯆꯗ꯭ꯔ ꯀꯥꯏ ꯈꯦꯔ ꯈꯦꯔꯨ ꯀ ꯄꯥꯎ ꯇ
ꯁꯃꯨꯔꯥꯝꯅꯤ ꯀ ꯔꯇ꯭ꯔꯔꯤꯕ
ꯑꯩ ꯌꯥꯉꯨ ꯂꯧꯕꯨꯛꯇ ꯑꯃ ꯅꯦꯄꯅ ꯌꯥꯎꯈꯦ ꯑꯗꯨꯝ ꯗꯤꯜꯂꯤ ꯂꯧꯕꯣꯛ
ꯑꯩꯌꯡ ꯑꯃꯨꯛ ꯀꯂꯛꯈ꯭ꯔꯦ ꯌꯥ ꯑꯩꯣꯏ ꯍꯅ ꯀ ꯂꯛꯔꯤ ꯗꯕ ꯇꯗ
ꯎꯝ ꯌꯥ ꯊ꯭ꯔꯦ
ꯍ ꯊꯤ ꯈꯔ ꯔꯇ ꯂꯩ ꯇꯥꯁ ꯂꯩꯝ
ꯍꯩꯅꯧ ꯄꯥꯂ ꯄꯥꯜꯂꯤꯗꯣꯏꯅꯦ
ꯍꯣꯏ ꯁꯌꯦ ꯏ ꯌꯥꯝꯄꯤꯗ
ꯑꯩꯈꯣꯏꯗꯤ ꯑꯃꯅꯤꯗꯤ ꯄꯥꯜꯂꯦ ꯑꯦ ꯑꯩꯈꯣꯏꯗꯤ ꯆꯥꯎꯥꯛꯍ
ꯀꯤꯂꯝꯕ꯭ꯔꯥ
ꯊꯦ ꯗꯔ ꯃꯅꯕ ꯇ ꯁꯥꯏꯒꯕ ꯀꯔꯤ ꯇꯔꯦꯅꯣ ꯈꯪꯗꯦ ꯌꯦꯡꯅꯦꯅ ꯊꯣꯛꯑ
ꯋꯥꯔꯤ ꯑꯣꯏꯕꯤ ꯂꯤꯔꯁꯤꯗ
ꯀꯩ ꯋꯥꯔꯤꯅꯤꯗꯨꯗꯤ ꯑꯁ ꯑꯆꯣꯝꯗꯤ ꯂꯩꯔꯛꯄꯅꯦ
ꯎꯝ ꯑꯃꯨꯡꯕ
ꯎ ꯄꯣꯀ ꯇꯥꯀꯣ
ꯆꯤꯟꯖꯥꯗ꯭ꯔꯣ
ꯆꯥꯎꯋꯤꯍꯦ ꯁꯤꯗꯤ ꯏꯃꯥꯏ ꯗꯦꯇꯗꯤꯅ ꯃꯨꯖꯥꯗꯕꯗꯤ
ꯗꯤ ꯍꯥꯎ ꯐꯥꯎ
ꯑꯩꯈꯣꯏ ꯍꯩꯅꯉ ꯈ꯭ꯋꯥꯏ ꯐꯕ ꯅꯠꯇꯦ ꯅꯝꯕꯁꯨꯖꯥꯗꯦ ꯕꯨꯠ ꯕꯨꯠ ꯂꯥꯛꯕ ꯍꯥꯏꯅꯁꯤ ꯇꯥꯔꯛꯄꯗ ꯅꯥꯀꯟ ꯅꯥꯍ ꯁꯤꯅꯦ ꯏꯨ ꯑꯃꯅ ꯀꯦꯖꯤ ꯃꯈꯥꯏꯐꯥꯎ ꯇꯥꯔꯅꯤꯕꯨ ꯆꯦꯅꯁꯦ
ꯎꯝ
ꯆꯥꯎꯋꯦꯕ
ꯄꯥꯂꯤ ꯇꯥꯏꯌꯦ ꯄꯥꯂꯤ ꯇꯥꯏ ꯁꯣꯁ ꯂꯩꯕ
ꯇꯄꯦꯗꯏ ꯃꯖ ꯅꯪ ꯈꯣꯟꯖꯦ ꯂꯣꯏ ꯇꯞꯊꯈ꯭ꯔꯦ
ꯑꯣ
ꯑꯩ ꯑꯃꯒ ꯂꯩ
ꯑꯩꯅ ꯀꯩꯅꯣꯗ ꯉꯥꯡꯗꯕꯩꯅꯤ
ꯅꯪꯅꯦ ꯂꯥꯞꯊꯣꯛꯑꯝꯃꯅꯤꯗ ꯅꯪ ꯀꯥꯡꯅꯕꯨ ꯊꯥꯡꯈꯣꯔꯤ ꯍꯣꯏꯅꯤꯒꯨꯗꯥꯗꯣꯏ
ꯏꯁ ꯑꯩꯈꯣꯏ ꯀꯥꯗꯗꯤꯡꯉꯨ ꯀꯥꯟꯧꯣꯏꯅꯣ ꯑꯌꯨꯛꯇꯕꯨ ꯀꯥꯡꯁꯤ ꯌꯦꯡꯉꯨ
ꯏꯁ ꯀꯥꯡ ꯍꯥꯏꯔꯀꯣꯠꯁꯤꯗꯤ ꯚꯦꯡꯗꯤ ꯌꯥꯝ ꯂꯥꯟꯅꯩꯕꯣ
ꯏꯁ ꯦꯡꯁꯨꯨ ꯅꯥꯕ ꯈꯔ ꯂꯩꯔꯗꯤ ꯑꯗꯨꯝ ꯀꯥꯡꯅ ꯑꯗꯨꯝ ꯃꯔꯔꯤ ꯂ ꯁꯟꯗꯣꯔꯛꯑꯅꯤ
ꯑꯩꯁ ꯑꯩꯈꯣꯏ ꯑꯗꯤ ꯍꯧꯁꯨ ꯐꯣꯛ ꯀꯥꯇꯅꯦꯍꯦ
ꯗ꯭ꯔꯦꯗ ꯃꯦꯛꯈꯨ ꯀꯥꯄꯗꯥ
ꯁꯔꯀꯥꯔꯒꯤ ꯍꯣꯁꯄꯤꯇꯥꯜꯗ ꯍ ꯁꯔꯀꯥꯔꯒꯤ ꯍꯣꯁꯄꯤꯇꯥꯜꯗꯣ
ꯎꯝ
ꯁꯔꯀꯥꯔꯒꯤ ꯍꯣꯁꯄꯤꯇꯥꯜꯗ ꯑꯦꯗꯃꯤꯠ ꯇꯧꯕ ꯀꯥꯡꯕꯨꯗꯣ
ꯎꯝ
ꯑꯗꯨꯗꯤ ꯁꯔꯀꯥꯔꯅ ꯑꯗꯨꯝ ꯀꯥꯞꯄ ꯂꯥꯛꯑꯦꯕ ꯑꯗꯨ ꯅꯠꯇꯕ ꯀꯥꯡꯕꯨꯗꯤ ꯑꯩꯈꯣꯏꯅ ꯅ ꯍꯦꯛꯆꯔ ꯄꯣꯛꯆ ꯇꯔꯦ ꯊꯦꯡ
ꯄꯊꯗ ꯇꯧꯔꯛꯀꯦꯕ
ꯑꯣꯏꯣꯏ
ꯎꯝ